ꯑꯣ
ꯀꯩꯗꯧꯔꯤꯅꯣ ꯅꯪꯒꯤ
ꯎꯝ ꯑꯦꯁꯨ ꯇꯍꯧꯗꯤꯌꯦ ꯀꯁꯨ ꯇꯧꯗꯤꯌꯦ
ꯀꯩꯁꯨ ꯇꯧꯗꯕꯤꯗ ꯇꯨꯃꯤꯟꯅ ꯂꯩꯔꯤꯔꯣ
ꯀꯩꯅꯣꯝ ꯈꯜꯂꯤꯕ ꯀꯩꯅꯣꯝ ꯈꯟꯔꯒ ꯂꯩꯌꯦꯕ
ꯀꯩꯅꯣꯝ ꯈꯪꯒꯅꯨ ꯀꯩꯅꯣ ꯑꯅꯤ ꯈꯜꯂ‌ꯣꯗ ꯑꯃꯒ ꯈꯜꯂꯒ ꯀꯔꯤ ꯇꯧꯅꯤꯡꯉꯥꯏꯔꯣ ꯑꯅꯤ ꯑꯍꯨꯝ ꯈꯟ ꯑꯃꯈꯛ ꯈꯟꯕꯗꯤ ꯀꯥꯟꯅꯔꯣꯏꯀꯣ
ꯅꯨꯄꯤ ꯊꯤꯁꯤꯔꯥ ꯈꯟꯕ
ꯑꯁ ꯌꯥꯏ ꯌꯥꯏ ꯅꯪꯒꯤ ꯋꯥꯔꯤꯗꯨꯁꯨ ꯌꯥꯏ ꯊꯤꯌꯣ ꯊꯤꯌꯣ ꯅꯨꯄꯤꯗꯤ ꯊꯤꯒꯗꯧꯕꯅꯦ
ꯎꯝ ꯑꯗ‌ꯣ ꯅꯨꯄꯤ ꯑꯗ ꯑꯗꯨ ꯅꯨꯄꯤ ꯂꯩꯇꯕ
ꯈꯜꯂꯣ ꯈꯜꯂꯣ ꯑꯣꯟꯂꯥꯏꯟꯗꯔ ꯀꯩꯅꯣ ꯅꯪ ꯃꯤꯁꯣꯗꯔ ꯀꯩꯅꯣ ꯑꯦꯞꯁ ꯑꯃꯗ ꯊꯤꯖꯤꯜꯂꯣ ꯑꯗꯨꯝ ꯂꯩꯕꯅꯦ
ꯊꯤꯗ꯭ꯔꯁꯨ ꯌꯥꯔ‌ꯦ ꯍꯧꯖꯤꯛꯇꯤ ꯂꯩꯔ‌ꯦꯗ
ꯐꯔꯦ ꯐꯔꯦ ꯅꯪꯒꯤ ꯂꯩꯔꯤꯗꯣ
ꯑꯩꯅ ꯍꯧꯖꯤꯛ ꯀꯣꯜ ꯇꯧꯔꯤꯁ‌‌ꯦ
ꯑꯁ ꯑꯁꯦꯡꯕꯔꯣꯅꯦ
ꯁ‌ꯦꯡꯉꯤꯅꯤ ꯀꯩꯅꯣ
ꯋꯥꯈꯜ ꯌꯥꯝ ꯅꯨꯡꯉꯥꯏꯕ ꯋꯥꯔꯤꯅꯤꯀꯣ ꯅꯪꯒꯤ ꯋꯥꯔꯤꯁꯤꯅꯕꯨ
ꯎꯝ ꯅꯣꯡꯅ ꯅꯣꯡꯅ ꯃꯔꯣꯜ ꯑꯃ ꯄꯪꯆꯨꯗ ꯆꯨꯏꯕ ꯍꯧꯖꯤꯛ ꯍꯧꯖꯤꯛꯄꯨꯗꯤ ꯅꯣꯡ ꯆꯨꯗ‌ꯦ ꯑꯗꯣ ꯃꯝꯕ ꯃꯝꯃ‌ꯦ
ꯅꯨꯡꯉꯥꯏꯔꯦꯅꯦ ꯑꯩꯗꯤ ꯍꯧꯖꯤꯛ ꯃꯄꯥꯟꯗ ꯊꯣꯛꯑꯒ ꯅꯪꯕꯨ ꯐꯣꯟ ꯋꯥꯔꯤ ꯁꯥꯔꯥꯏꯅ‌ꯦ ꯏꯆꯦꯒ ꯂꯩꯕꯒꯤ ꯌꯥꯝ ꯂꯥꯡꯉꯦꯕꯀꯣ ꯑꯗꯨꯒꯤ ꯑꯩꯈꯣꯏꯁꯨ ꯅ‌ꯣꯡ ꯍꯥꯏꯔꯒ ꯅꯣꯡꯁꯦ ꯈꯔ ꯈꯔ ꯇꯥꯕ ꯑꯣꯏꯌꯦ ꯑꯩꯈꯣꯏꯅ ꯂꯩꯕ ꯖ‌ꯦ ꯅꯪ ꯆꯤꯡꯗꯅꯦꯀꯣ ꯂꯩꯔꯤꯗꯣ
ꯎꯝ ꯆꯤꯡꯅꯤꯅ‌ꯦ ꯅꯣꯏ ꯆꯦꯗꯣ ꯅꯣꯏ ꯆꯦ ꯅ‌ꯣꯏ ꯆ‌ꯦ ꯂꯩꯕꯗꯣ ꯂꯥꯡꯕꯩꯔꯥ ꯅꯠꯇ꯭ꯔꯒ ꯅꯪ ꯋꯥꯔꯤ ꯁꯅꯕ ꯅꯨꯡꯉꯥꯏꯇ꯭ꯔꯤꯔ‌ꯣ ꯃꯄꯥꯟ ꯊꯣꯛꯏꯁꯦ
ꯅꯠꯇ‌ꯦ ꯏꯆꯦꯁꯨ ꯋꯥꯔꯤ ꯁꯥꯟꯅꯔ ꯂꯩꯌꯦꯕ
ꯅꯣꯏ ꯆꯦ ꯗ‌ꯣ ꯃꯄꯥꯟꯗ ꯊꯣꯛꯑꯣꯅ ꯍꯥꯏ ꯌꯥꯗ꯭ꯔꯣ
ꯑꯁ ꯑꯩꯈꯣꯏꯅꯤ ꯂꯩꯃꯤꯟꯅꯔꯗꯤ ꯌꯥꯝ ꯅꯣꯛꯅꯤꯡꯉꯦꯕ ꯑꯗꯨꯒꯤ ꯇꯧꯕ ꯌꯥꯗꯦꯕ ꯑꯗꯣ ꯍꯥꯏꯗꯤ ꯄꯨꯟꯅ ꯂꯩꯔ ꯅꯣꯛꯀꯦ ꯅꯣꯛꯀꯦ ꯇ ꯇꯧꯋꯦꯕꯀꯣ
ꯑꯗꯨ ꯌꯥꯗꯦꯕ ꯑꯗꯨ ꯏꯌꯥ ꯌꯥꯗꯕ ꯑꯃ ꯂꯩꯌꯦꯕꯀꯣ
ꯎꯝ
ꯑꯗꯨꯒꯦꯅꯦꯗ
ꯅꯪꯖꯨ ꯆꯥꯛ ꯆꯥꯛꯇꯣ ꯃꯇꯝ ꯆꯥꯅ ꯆꯥꯛꯇ‌ꯣ ꯃꯇꯝ ꯆꯥꯅ ꯆꯥꯎꯋ‌ꯣꯕ
ꯍꯣꯏ ꯆꯥꯛ ꯏꯟꯁꯥꯡꯕꯨꯗꯤ ꯃꯇꯝ ꯆꯥꯅ ꯆꯥꯔ ꯂꯩ
ꯉꯁꯤ ꯄꯨꯡ ꯇꯔꯥ ꯃꯇꯨꯡ ꯄꯨꯡ ꯇꯔꯥ ꯑꯗꯨꯋꯥꯏꯗ ꯑꯃꯨꯛ ꯆꯥꯕ ꯍꯌꯦꯡ ꯄꯨꯡ ꯇꯔꯨꯛ ꯨꯒꯨꯝꯕꯗ ꯑꯃꯨꯛ ꯆꯥꯔꯗꯤ ꯅꯪ ꯅꯁꯥꯗꯤ ꯐꯥ ꯐꯥꯔꯔꯣꯏ ꯑꯗꯨꯗꯤ ꯌꯥꯔꯔꯣꯏ
ꯅꯠꯇꯦ ꯍꯧꯖꯤꯛ ꯄꯨꯡ ꯇꯔꯥ ꯆꯥꯔꯒ ꯍꯌꯦꯡ ꯄꯨꯡ ꯕꯔ‌ꯣ ꯑꯗꯨꯋꯥꯏꯗ ꯑꯃꯨꯛ ꯆꯥꯔꯅꯤ ꯆꯥꯛꯇꯣ
ꯅꯣꯡꯉ ꯅꯣꯡꯉꯥꯜꯂꯒ
ꯅꯠ ꯍꯣꯏ ꯍꯣꯏ
ꯉꯁꯤ ꯅꯨꯡꯗꯥꯡ ꯅꯨꯡꯗꯥꯡꯅ ꯄꯨꯡ ꯇꯔꯥ ꯑꯗꯨꯋꯥꯏꯗ ꯆꯥꯕ ꯑꯗ‌ꯣ ꯅꯣꯡꯉꯥꯜꯂꯒꯅ ꯄꯨꯡ ꯑꯝ ꯕ ꯕꯔ‌ꯣ ꯑꯗꯨꯋꯥꯏꯗ ꯆꯥꯕ
ꯍꯣꯏ ꯑꯩꯈꯣꯏ ꯏꯅꯤꯗꯣ ꯏꯆꯦꯁꯨ ꯁꯨꯇꯤ ꯁꯨꯇꯤ ꯐꯪꯉꯦꯕ ꯃꯥꯁꯨ ꯃꯥꯁꯨ ꯨꯁꯨꯇꯤ ꯂꯩꯕ ꯑꯗꯣ ꯑꯩꯁꯨ ꯊꯕꯛ ꯆꯠꯇꯦꯕ ꯍꯧꯖꯤꯛꯀꯥꯟꯗꯤꯕꯣ
ꯎꯝ
ꯑꯗꯨ ꯑꯩꯈꯣꯏ ꯑꯅꯤꯁꯦ ꯌꯥꯝꯅ ꯅꯨꯡꯉꯥꯏꯅ ꯂꯩꯕ ꯍꯥꯏꯇꯥꯔꯦ ꯍꯞꯇꯥ ꯑꯅꯤꯅꯦ ꯑꯩꯈꯣꯏꯅꯤ ꯑꯁ ꯀꯣꯏꯕ ꯕꯖꯥꯔ ꯆꯠꯄ ꯕꯖꯥꯔ ꯅꯨꯡꯇꯤ ꯌꯥꯏ ꯕꯖꯥꯔ ꯑꯗꯨꯝ ꯆꯠꯂꯦ ꯑꯁꯦꯡꯕꯗꯤ ꯈꯨꯂꯣꯝ
ꯅꯪꯅ ꯕꯖꯥꯔ ꯆꯠꯂꯒ ꯀꯩ ꯅꯪꯅ ꯕꯖ꯭ꯔꯥ ꯅꯨꯡꯇꯤꯒꯤ ꯆꯥꯠꯂꯒ ꯀꯔꯤꯒꯤ ꯑꯩꯒꯤ ꯗꯃꯛꯇ ꯀꯦꯝꯝꯇ ꯅꯪ ꯄꯤꯁꯨ ꯄꯤꯔꯛꯇꯦ ꯂꯩꯁꯨ ꯂꯩꯔꯛꯇꯦ
ꯑꯁꯦꯡꯕꯅꯤꯅꯦ ꯂꯩꯔꯛꯀꯦ ꯍꯦꯛ ꯃꯇꯥꯡ ꯆꯥꯕꯗ ꯉꯔꯥꯡꯗꯤ ꯑꯩꯈꯣꯏꯅꯦꯅ ꯆꯠꯂꯤꯗꯣ ꯑꯆꯥ ꯄꯣꯠꯒꯨꯝꯕ ꯂꯧ ꯑꯩꯅ ꯑꯞꯗꯦꯠ ꯇꯧꯕꯗꯨ ꯎꯕ꯭ꯔꯣ ꯑꯆꯥꯄꯣꯠꯒꯨꯝꯕ ꯌꯥꯝ ꯂꯩꯔꯒ ꯊꯥꯒꯠꯄꯗꯣ ꯒ꯭ꯔꯨꯞꯇ
ꯎꯝ ꯎꯝ ꯎꯝ
ꯑꯗꯨ ꯉꯔꯥꯡ ꯂꯩꯕ ꯆꯠꯂꯦꯕꯣ
ꯎꯝ
ꯉꯔꯥꯡꯒꯤꯅꯦꯕ ꯑꯗꯣ ꯉꯁꯤꯁꯨ ꯆꯠꯂꯦꯕ ꯉꯁꯤꯗꯤ ꯑꯩꯈꯣꯏꯅꯤꯁꯦ ꯨꯛ ꯃꯔꯛ ꯆꯠꯂꯦ ꯑꯗꯨꯕꯨ ꯆꯥꯅꯤꯡꯉꯥꯏꯗꯤ ꯌꯨꯛ ꯑꯁꯤꯗꯒꯤ ꯑꯥ ꯑꯣꯗꯔ ꯇꯧꯔ ꯆꯥꯢꯕꯀꯣ
ꯎꯝ
ꯑꯗꯣ ꯑꯩꯈꯣꯏꯅꯤꯁꯦ ꯍꯞꯇꯥ ꯑꯅꯤ ꯃꯥꯒꯤꯁꯨ ꯁꯨꯇꯤ ꯐꯪꯕ ꯑꯩꯒꯤꯁꯨ ꯐꯪꯕ ꯑꯗꯨꯒꯤ ꯌꯨꯝ ꯌꯨꯝ ꯂꯣꯝ ꯊꯣꯛꯁꯤꯔꯥ ꯍꯥꯏꯕꯁꯨ ꯑꯗꯨ ꯑꯉꯥꯡ ꯑꯗꯨ ꯑꯗꯨꯁꯨ ꯈꯔ ꯊꯦꯡꯂꯦ ꯀꯩꯅꯣ ꯈꯔ ꯅꯨꯡꯉꯥꯏꯇ꯭ꯔꯕꯀꯣ ꯂꯝꯕꯤ ꯂꯝꯍꯥꯡ ꯆꯠꯄ ꯅꯨꯡꯉꯥꯏꯇꯕꯒꯤ ꯑꯗꯨꯗꯤ ꯌꯨꯝ ꯆꯠꯄꯒꯤ ꯇꯤꯛꯀꯦꯠꯀꯤ ꯃꯃꯟꯒꯨꯝꯕꯗꯣ ꯂꯣꯏ ꯆꯥꯊꯣꯛꯕꯅꯦꯕ ꯑꯩꯈꯣꯏꯅꯤꯅ
ꯎꯝ ꯎꯝ ꯎꯝ
ꯒ꯭ꯌꯥꯟ ꯇꯥꯕ꯭ꯔꯥ ꯑꯩꯈꯣꯏꯅꯤꯒꯤ ꯑꯥꯢꯗꯤꯌꯥꯁꯦ
ꯎꯝ ꯅꯪꯅ ꯅꯪꯅ ꯑꯥꯗ ꯆꯠꯂꯒ ꯅꯊꯟꯗ ꯆꯥꯔ ꯅꯨꯡꯉꯥꯏꯅ ꯂꯩꯔꯒ ꯆꯥꯔꯒ ꯀꯩꯅꯣ ꯇꯧꯔꯦ ꯑꯩꯒꯤꯗꯃꯛꯇ ꯀꯔꯤ ꯈꯟꯕꯤꯗꯦꯕ
ꯑꯁ ꯅꯪꯒꯤꯗꯃꯛꯁꯨ ꯃꯇꯥꯡ ꯆꯥꯕꯗ ꯂꯩꯔꯒ ꯊꯥꯔꯛꯑꯒ ꯂꯣꯏꯔꯦ ꯅꯠꯇ꯭ꯔꯥ
ꯅꯪ ꯊꯥꯔꯛꯄ ꯅꯠꯇꯦ ꯅꯪ ꯂꯥꯛꯑꯒ ꯄꯤꯗꯣꯏꯅꯤ
ꯍꯣꯏ ꯍꯣꯏ ꯍꯣꯏ ꯊꯤꯂꯛꯀꯦ ꯊꯤꯂꯛꯀꯦ ꯉꯥꯏꯔꯝꯃꯣ ꯅꯨꯡꯉꯥꯏꯕꯗ ꯀꯜꯂꯨ ꯅꯣꯡꯃꯗꯤ ꯁꯣꯏꯗꯅ ꯊꯤꯜꯂꯛꯀꯅꯤꯗ ꯑꯗꯨꯕꯨꯗꯤ ꯉꯥꯏꯕꯨ ꯉꯥꯏꯗ꯭ꯔꯒ ꯊꯤꯜꯂꯛꯄꯗꯤ ꯌꯥꯗꯦꯅ
ꯅꯠꯇꯦ ꯅꯠꯇꯦ ꯊꯤꯜꯂꯛꯑꯗꯤ ꯅꯪ ꯑꯃꯨꯛ ꯆꯠꯄ ꯌꯥꯔꯒ ꯑꯗꯨꯝ ꯂꯩꯍꯧ
ꯑꯁ ꯑꯁ ꯂꯩꯍꯧꯔꯁꯨ ꯀꯩꯁꯨ ꯌꯥꯝ ꯀꯥꯏꯕ ꯅꯠꯇꯦꯅ
ꯎ
ꯅꯣꯏꯒꯤ ꯅꯣꯏ ꯏꯃꯨꯡꯒꯗꯤ ꯆꯥꯛ ꯆꯥꯛ ꯆꯥꯔꯥ ꯂꯣꯏ ꯂꯣꯏꯔꯕꯣ
ꯎꯝ ꯂꯣꯏꯔꯦ ꯍꯧꯖꯤꯛꯇꯤ ꯉꯁꯥꯢꯗꯅꯦ ꯑꯩꯈꯣꯏꯅ ꯆꯥꯛ ꯆꯥꯔꯤꯁꯦ
ꯑꯗꯨ ꯐꯔꯕꯅꯦ ꯆꯥꯛ ꯏꯟꯁꯥꯡ ꯉꯟ ꯉꯟꯅ ꯆꯠꯊꯣꯛꯄꯅꯗꯤ ꯐꯕꯅꯦ ꯑꯩꯈꯣꯏꯗꯤ ꯉꯟꯅ ꯆꯥꯊꯣꯛꯀꯦ ꯍꯥꯏꯔꯁꯨ ꯉꯟꯅ ꯆꯥꯕꯗꯣ ꯍꯦꯛꯇ ꯉꯝꯒꯟꯗꯦꯕꯀꯣ ꯉꯟꯅ ꯆꯥꯕꯁꯦ ꯋꯥꯏ ꯍꯥꯏ ꯍꯣꯏ ꯉꯟꯅ ꯆꯥꯕꯁꯦ ꯋꯥꯏ ꯍꯥꯏꯅ ꯑꯩꯈꯣꯏꯗꯤ ꯉꯟꯅ ꯆꯥꯗꯦ
ꯆꯥꯛ ꯆꯥꯕ ꯂꯣꯏꯔꯒ ꯀꯣꯂꯤꯛ ꯑꯃꯨꯛ ꯐꯦꯡꯕ
ꯍꯣꯏ ꯅꯪ ꯅꯣꯏ ꯅꯣꯏ ꯅꯣꯏ ꯅꯪꯅ ꯐꯦꯡꯉꯤꯔꯣ ꯀꯃꯥꯏꯅ ꯇꯧꯔꯤꯅꯣ
ꯃꯁꯤꯁꯤꯕꯤ ꯑꯩꯒꯤ ꯗꯗꯥꯒꯤ ꯅꯨꯄꯤ ꯃꯥꯒꯤ ꯅꯨꯄꯤ ꯂꯩꯌꯦꯕꯀꯣ ꯃꯥꯅ ꯐꯒ ꯀ꯭ꯔꯦꯁꯤꯔꯤ ꯊꯕꯛ ꯆꯤꯂꯗꯤ ꯑꯩꯅ ꯐꯦꯡꯗꯣꯏꯕ
ꯑꯩꯈꯣꯏꯁꯨ ꯏꯆꯦꯒ ꯏꯆꯦ ꯐꯦꯡꯗ꯭ꯔꯗꯤ ꯑꯩ ꯐꯦꯡꯉꯦ ꯑꯩ ꯐꯦꯡꯈ꯭ꯔꯗꯤ ꯏꯆꯦ ꯐꯦꯡꯉꯦ ꯑꯗꯣ ꯍꯧꯖꯤꯛꯁꯨ ꯐꯦꯡꯒ ꯂꯩꯔꯤ ꯑꯗꯨ ꯑꯩꯈꯣꯏꯅꯤ ꯍꯣꯔꯦꯟ ꯆꯥꯔꯝꯗꯥꯏꯗ ꯐꯦꯡꯉꯁꯦ ꯀꯥꯏꯅ ꯊꯝꯃꯤꯅꯤ
ꯅꯟꯗꯪ ꯉꯁꯥꯏꯗꯣ ꯑꯌꯨꯛꯁꯨ ꯑꯃ ꯃꯄꯥꯟꯗꯒꯤ ꯑꯆꯥꯄꯣꯠ ꯑꯆꯥꯄꯣꯠ ꯂꯧꯋꯦꯕ ꯇꯥꯕ꯭ꯔꯣ ꯍꯜꯂꯣ
ꯇꯥꯏ ꯇꯥꯏ ꯇꯥꯕ
ꯅꯪꯅ ꯂꯩꯕꯗꯨꯅꯦ ꯋꯥ ꯈꯔ ꯅꯨꯡꯉꯥꯏꯇꯕ꯭ꯔꯥ ꯀꯩꯅꯣ ꯀꯣ
ꯅꯦꯠꯋꯥꯛꯗꯤ ꯑꯗꯨꯝ ꯌꯥꯏ ꯎꯝ
ꯑꯣ
ꯅꯤ ꯑꯗꯨꯝ ꯂꯩꯏꯌꯦ ꯑꯩꯈꯣꯏꯒꯤ
ꯀꯔꯤꯅꯣ ꯌꯥꯗ꯭ꯔꯤꯁꯦ ꯑꯗꯨꯗꯤ
ꯈꯪꯗꯦ
ꯌꯥ ꯌꯥꯗꯕ ꯑꯃꯗꯤ ꯂꯩꯔꯦ ꯀꯔꯤꯅꯣꯗꯤ ꯈꯪꯗꯦ
ꯑꯦꯔꯣ ꯍꯥꯏꯔꯣ
ꯔꯤꯍꯕ
ꯪ ꯍꯥꯏꯕꯗꯣ ꯍꯥꯏꯔꯛꯑꯣꯕ
ꯌꯥꯗꯕꯗꯤ ꯑꯃ ꯂꯩꯔꯦꯕꯀꯣ ꯌꯥꯗꯕꯗꯣ ꯀꯔꯤꯅꯣ ꯈꯪꯗꯕ ꯑꯃ ꯌꯥꯎꯔꯦꯕ
ꯎꯝ ꯑꯗꯨꯅꯦ ꯑꯩꯁꯨ ꯈꯪꯅꯤ ꯅꯪꯅ ꯋꯥ ꯉꯥꯡꯕꯗꯣ
ꯍꯣꯏ
ꯃꯔꯛ ꯃꯔꯛꯇ ꯑꯗꯨꯝ ꯂꯣꯏ ꯇꯥꯏ ꯑꯗꯣ ꯃꯔꯛ ꯃꯔꯛꯇꯗꯤ ꯑꯗꯨꯝ ꯇꯥꯗꯕ ꯃꯇꯥꯡꯁꯨ ꯌꯥꯎꯋꯦꯕꯀꯣ
ꯇꯥꯗ꯭ꯔꯁꯨ ꯍꯦꯛꯇ ꯇꯥꯁꯤꯜꯂꯣꯗ ꯅꯠꯇ꯭ꯔ
ꯎꯝ
ꯅꯦꯠꯅꯁꯨ ꯑꯃꯛꯇ ꯅꯦꯠꯁꯨ ꯅꯨꯡꯉꯥꯏꯇꯕꯅꯤꯗ
ꯑ ꯑ ꯕꯣꯜ ꯌꯦꯡꯒꯦ ꯇꯧꯔꯒ ꯃꯥꯏꯁꯦ ꯂꯥꯛꯇ꯭ꯔꯤꯅꯦ ꯑꯃꯨꯛꯀ
ꯑꯁ ꯑꯩꯗꯤ ꯆꯤꯡꯗ ꯂꯩꯅꯤꯡꯗꯕꯁꯦ ꯃꯩ ꯂꯥꯛꯅꯤꯡꯒꯨꯝ ꯂꯥꯛꯅꯤꯡ ꯂꯥꯛꯅꯤꯡꯗꯒꯨꯝ ꯂꯥꯛꯅꯤꯡꯒꯨꯝ ꯂꯥꯛꯅꯤꯡꯗꯒꯨꯝ ꯑꯗꯨꯝ ꯇꯧꯔ ꯂꯩꯕꯁꯦ
ꯑ
ꯑꯩꯅ ꯈ꯭ꯋꯥꯏꯗꯒꯤ ꯍꯩꯅꯗꯕꯅꯦꯀꯣ ꯑꯇꯣꯞꯄꯗꯤ ꯏꯁꯤꯡꯗ ꯂꯔꯤꯁꯨ ꯀꯩꯁꯨ ꯋꯥꯈꯜꯅꯦꯦꯕ ꯑꯁꯤ ꯃꯩꯁꯤꯀꯣ
ꯑꯥ
ꯍꯦꯛꯇ ꯕꯦꯔꯥ ꯀꯥꯔꯛꯄꯗꯣ ꯑꯗꯨꯗꯅꯦꯕ ꯑꯩꯅ ꯄꯥꯝꯗ꯭ꯔꯤꯁꯦ
ꯑꯁꯥ ꯍꯥꯏꯗꯤ ꯄꯨꯡ ꯈꯪꯗꯦ ꯅꯨꯡꯊꯜ ꯅꯨꯡꯊꯤꯤꯟꯗ ꯃꯥꯏ ꯊꯥꯔꯛꯀꯅꯤ ꯍꯥꯏꯔꯒ ꯍꯧꯖꯤꯛꯐꯥꯎ ꯊꯥꯔꯛꯇ꯭ꯔꯤꯅꯤ ꯃꯣꯏꯅꯤ
ꯑꯥ
ꯑꯃꯨꯛ ꯁꯣꯏꯕ ꯃꯥꯜꯂꯦ ꯃꯣꯏꯁꯦ
ꯍꯣꯏ ꯃꯥꯏꯒꯨꯝꯕꯁꯦ ꯌꯥꯝ ꯁꯣꯏꯗꯤ ꯁꯣꯏꯒꯟꯕꯅꯦ
ꯑꯩ ꯃꯈꯜꯅꯦ ꯃꯥꯡꯁꯤꯦ
ꯒꯔꯃꯅꯤ ꯇ ꯇꯥꯖꯦꯗ ꯑꯁ ꯅꯣꯡ ꯆꯨꯑꯦ ꯌꯥꯝ ꯅꯨꯡꯉꯥꯏꯌꯦ ꯅꯣꯡ ꯑꯩꯈꯣꯏꯗꯤ ꯑꯩꯈꯣꯏꯅ ꯂꯩꯕ ꯔꯣꯝꯁꯦ
ꯎꯝ
ꯌꯥꯝ ꯁꯥꯏꯑꯕ ꯑꯗꯨꯕꯨ ꯅꯣꯡꯕꯨ ꯆꯨꯔꯕ ꯑꯗꯨꯝ ꯏꯪꯉꯅꯤ ꯇꯨꯝꯕꯁꯤ ꯅꯨꯡꯉꯥꯏꯔꯅꯤ ꯑꯩꯈꯣꯏ ꯑꯗꯨ ꯏꯆꯦ ꯑꯩꯈꯣꯏꯅꯦ ꯇꯨꯝ ꯅꯣꯡꯕꯨ ꯆꯨꯔꯕ ꯄꯨꯡ ꯇꯔꯥ ꯇꯔꯥꯃꯊꯣꯏꯐꯥꯎ ꯇꯨꯝꯃꯤꯅꯦ ꯈꯪꯕ꯭ꯔꯥ ꯑꯌꯨꯛꯇ ꯍꯧꯒꯠꯇꯕꯤꯗ ꯍꯥꯏꯗꯤ ꯇꯨꯝꯕ ꯅꯨꯡꯉꯥꯏꯌꯦꯕꯀꯣ ꯅꯣꯡꯗꯣ ꯑꯗꯨꯒꯤ
ꯅꯆꯦꯗꯤ ꯀꯅꯥꯒ ꯋꯥꯔꯤ ꯁꯥꯟꯅꯏꯕ
ꯃꯥꯗꯤ ꯃꯥꯒꯤ ꯈꯪꯅꯕ ꯅꯨꯄꯥꯒ ꯁꯥꯟꯅꯔꯤꯌꯦ
ꯅꯪ ꯅꯪꯁꯨ ꯍꯧꯖꯤꯛ ꯁꯅꯥꯁꯤꯗꯤ
ꯑꯩꯁꯨ ꯑꯩꯒ ꯈꯪꯅꯕ ꯅꯨꯄꯥꯒ ꯋꯥꯔꯤ ꯁꯥꯟꯅꯔꯤꯌꯦ ꯆꯞ ꯃꯥꯟꯅꯩ
ꯆ ꯎꯝ
ꯅꯠꯇ꯭ꯔ
ꯎꯝ ꯎ
ꯄꯟꯇꯣꯟ ꯄꯥꯝꯕꯤ ꯃꯇꯣꯟ ꯄꯥꯝꯕꯤꯒꯨꯝꯕꯗꯣ ꯂꯩꯕ꯭ꯔꯣ
ꯎꯝ ꯑ
ꯂꯩꯇꯕ꯭ꯔꯣ
ꯂꯩꯗꯤ ꯑꯗꯨꯗꯤ
ꯑꯣ ꯀꯤꯍꯣ ꯑꯃꯗꯤꯗꯤ ꯂꯩꯕ꯭ꯔꯣ
ꯑ ꯏꯕ ꯎꯗꯤ ꯐꯪꯉꯤꯗ ꯌꯥꯝ ꯌꯥꯝ ꯌꯗꯤ ꯐꯪꯉꯦ ꯑꯗꯣ ꯍꯥ
ꯅꯣꯏꯒꯤ ꯌꯨꯝꯒꯤꯒꯤ ꯍꯣꯝ ꯂꯩꯕ꯭ꯔꯣ
ꯎ ꯂꯩ ꯌꯥꯝ ꯌꯥꯝꯗꯤ ꯌꯥꯝꯗꯤꯦ
ꯑꯁ ꯑꯩꯈꯣꯏꯗꯤ ꯑꯁꯤ ꯑ ꯊꯥꯏꯅ ꯑꯩ ꯑꯩꯒꯤ ꯆꯤꯡꯒꯤ ꯑꯩꯈꯣꯏ ꯏꯃꯨꯡꯗꯣ
ꯎꯝ
ꯇꯥꯕ꯭ꯔꯣ ꯆꯤꯡꯒꯤ ꯑꯩꯈꯣꯏ ꯌꯨꯝꯗꯗꯤ ꯀꯤꯍꯣꯝ ꯌꯥꯝ ꯂꯩꯌꯦꯕꯀꯣ ꯍꯧꯖꯤꯛꯇꯤ ꯑꯩ ꯃ ꯄꯥꯟ ꯂꯝꯗ ꯂꯩꯌꯦꯦꯕ
ꯎꯝ ꯎꯝ
ꯑꯣ ꯑꯩꯈꯣꯏ ꯍꯧꯖꯤꯛ ꯀꯤꯍꯣꯝ ꯂꯩꯕꯁꯦ ꯑꯩꯈꯣꯏ ꯑꯩꯅ ꯍꯧꯖꯤꯛ ꯑꯣꯖꯥ ꯑꯣꯏꯔꯤꯕꯒꯤ ꯑꯩꯈꯣꯏꯒꯤ ꯀꯩꯅꯣꯒꯤ ꯃꯅꯥꯛꯇꯁꯦ
ꯎꯝ
ꯀꯤꯍꯣꯝ ꯈꯔ ꯈꯔ ꯑꯗꯨꯝ ꯑꯅꯧ ꯑꯅꯧꯕ ꯑꯗꯨꯝ ꯌꯣꯟꯕ ꯍꯥꯏꯗꯤ ꯆꯤꯂꯣꯝꯅꯤ ꯄꯨꯔꯛꯄ ꯌꯥꯎꯋꯦꯕ ꯈꯨꯠꯇ ꯑꯗꯨꯝ ꯃꯆꯥ ꯏꯆꯦ ꯍꯣꯏꯅꯤ ꯆꯥꯕꯗ ꯆꯞ ꯆꯥꯏꯌꯦꯕꯀꯣ
ꯑꯣꯝ
ꯑꯗꯨꯐꯥꯎ ꯀꯌꯥ ꯄꯤꯕ꯭ꯔꯥ ꯑ ꯑ ꯀꯩꯅꯣ ꯆꯥꯝꯃꯒꯤ ꯑꯦ ꯆꯥ ꯆꯥꯝꯃ ꯌꯥꯡꯈꯩꯒꯤꯀꯣ ꯑꯃꯈꯛ ꯄꯤꯕꯅꯦ
ꯀ ꯀꯣꯁꯦ
ꯍꯣꯏ ꯆꯥꯝꯃ ꯌꯥꯡꯈꯩꯒꯤ ꯑꯃ ꯑꯩꯈꯣꯏ ꯆꯤꯡꯂꯣꯝꯗꯤ ꯄꯥ ꯀꯨꯟꯊ꯭ꯔꯥꯒꯨꯝꯕ ꯑꯗꯨꯝ ꯐꯪꯗ꯭ꯔꯥ
ꯎꯝ ꯍ ꯍ
ꯑ ꯑꯩ ꯑꯩ ꯄꯩꯁꯥ ꯄꯥꯝꯃꯨꯕꯁꯤꯗꯤ ꯑꯗꯨ ꯆꯥꯗ꯭ꯔꯤꯕꯅꯤꯅ ꯑꯃꯨꯛꯀ ꯆꯥꯅꯤꯡꯕꯀꯣ ꯑꯁ ꯌꯦꯡꯉꯨꯅꯦ ꯆꯥꯝꯃ ꯌꯥꯡꯈꯩꯒꯤ ꯑꯃ ꯑꯃ ꯆꯥꯅꯦ ꯑꯗꯨꯁꯨ
ꯑꯗꯨ ꯆꯥꯔꯅꯨꯕ ꯄꯩꯁꯥ ꯃꯥꯡꯅꯕꯅꯦ
ꯑꯗꯨ ꯍꯣꯏ ꯑꯗꯨꯕꯨꯀꯣ ꯑꯗꯨꯝ ꯍꯥꯏꯗꯤ ꯃꯇꯝ ꯃꯇꯝꯒꯤ ꯊꯣꯛꯄꯅꯤꯅ ꯆꯥꯕꯗꯗꯤ ꯑꯃꯨꯛ ꯅꯨꯡꯉꯥꯏꯇꯦꯅ
ꯎꯝ ꯎꯝ ꯎꯝ ꯑꯗꯨꯕꯨꯗꯤ ꯆꯨꯝꯕ ꯑꯗꯨ ꯑꯩ ꯉꯅꯥꯛꯇ ꯂꯥꯛꯑꯀꯥꯟꯗꯅ ꯆꯟꯖꯅꯤꯡꯕ ꯆꯠꯅꯤꯡꯕ ꯃꯑꯣꯡꯗ ꯆꯥꯔꯣ
ꯑꯁ ꯍꯣꯏ ꯑꯗꯨꯃꯥꯏꯅ ꯇꯧꯕꯅ ꯐꯔꯦ ꯆꯥꯕꯁꯦ ꯍꯥꯏꯗꯤ ꯑꯁꯤ ꯑꯩꯈꯣꯏ ꯂꯩꯕꯔꯣꯝꯗꯤ ꯇꯥꯡꯕꯒ ꯈꯣꯠꯄꯒ ꯇꯧꯕꯅꯤꯅ ꯂꯩꯕꯁꯨ ꯑꯗꯨ ꯁꯥ ꯁꯟꯗꯤ ꯍꯣꯡꯉꯦꯀꯣ
ꯎꯝ ꯃꯤ ꯆ
ꯍ ꯍꯥꯏꯗꯤ ꯏꯆꯦꯒ ꯑꯩꯈꯣꯏꯅꯤꯁꯦ ꯁꯥ ꯁꯟ ꯁꯥꯒꯨꯝꯕꯁꯦ ꯌꯥꯝ ꯆꯞ ꯆꯥꯕ ꯌꯥꯝ ꯆꯥꯕ ꯉꯝꯗꯦꯕ ꯑꯗꯨꯒꯤ ꯑꯩꯈꯣꯏꯒꯤꯅ ꯆꯥꯔꯤꯁꯦ ꯀꯦꯖꯤ ꯑꯃ ꯂꯩꯕꯁꯦ ꯅꯨꯃꯤꯠ ꯍꯨꯝꯅꯤꯒꯨꯝꯕ ꯆꯥꯏꯌꯦꯕ ꯈꯪꯕ꯭ꯔꯥ ꯑꯌꯨꯛ ꯅꯨꯡꯊꯤꯤꯟ ꯃꯥꯁꯨ ꯃꯇꯨꯝꯃꯗ ꯍꯦꯟꯗꯦꯕ ꯅꯪꯗꯤ
ꯎꯝ ꯎ ꯑꯍꯨꯝ ꯑꯍꯨꯝ ꯃꯔꯤꯒꯨꯝꯕ ꯆꯥꯔꯗꯤ ꯌꯥꯔꯦ ꯆꯥꯛ ꯆꯥꯕꯗ
ꯆꯥꯕ ꯉꯝꯗꯕꯈꯣꯏꯗ ꯑꯣꯏꯕ ꯃꯥꯜꯂꯦ ꯅꯪꯁꯨ ꯀꯣ
ꯎꯝ ꯆꯥꯒꯦꯅꯗꯤ ꯑꯗꯨꯝ ꯈꯟ ꯈꯜꯂꯤ ꯈꯜꯂꯤꯕ ꯋꯥꯈꯜꯗꯗꯤꯀꯣ
ꯍꯣꯏ
ꯑꯁꯤ ꯌꯥꯝ ꯆꯥꯔꯅꯤ ꯍꯥꯏꯔꯒ ꯆꯥꯛꯒ ꯆꯥꯃꯤꯟꯅꯔ ꯆꯥꯒ ꯑꯗꯨꯝ ꯀꯩꯅꯣ ꯇꯧꯔꯗꯤ ꯆꯥꯔꯗꯤ ꯆꯥꯕ ꯉꯝꯗꯦꯕꯗꯨ ꯑꯗꯨꯗ ꯑꯣꯛꯁꯥꯗꯤ ꯑꯁꯤꯁꯃ ꯑꯗꯨꯝ ꯑꯃ ꯑꯃ ꯅꯠꯇ꯭ꯔꯒꯅ ꯑꯅꯤ